ꯍꯦꯜꯂꯣ ꯇꯥꯏꯌꯦꯦ ꯅꯨꯡꯉꯥꯏꯔꯤꯕꯣ
ꯍ ꯌꯥꯝꯅ ꯅꯨꯡꯉꯥꯏꯔꯒ ꯅꯨꯡꯉꯥꯏꯔꯒ ꯂꯩꯌꯦ
ꯑꯣ ꯀꯩ ꯀꯅꯥ ꯀꯅꯥ ꯂꯩꯃꯤꯟꯅꯔꯤꯅꯣ ꯀꯩꯗꯧꯔꯒ ꯂꯩ ꯇꯅꯣ
ꯑꯩꯈꯣꯏꯒꯤ ꯑꯩꯈꯣꯏꯒꯤ ꯏꯆꯦ ꯑꯗꯨꯒ ꯑꯩꯒꯤ ꯅꯦꯅꯦ ꯑꯩꯒꯤ
ꯎꯝ ꯏꯅꯦ ꯑꯅꯤ ꯑꯗꯨꯒ ꯑꯩꯒꯤ ꯑꯕꯣꯛ ꯑꯩꯈꯣꯏꯗꯤ ꯂꯩꯌꯦ
ꯑꯣ ꯌꯥꯝ ꯅꯨꯡꯉꯥꯏꯅ ꯂꯩꯕ ꯃꯥꯜꯂꯤꯀꯣ ꯅꯣꯏꯒꯤ ꯏꯃꯨꯡꯗꯣ
ꯍꯣꯏ ꯑꯩꯈꯣꯏꯗꯤ ꯌꯨꯝꯗ ꯅꯨꯡꯉꯥꯏꯔꯒ ꯂꯩꯌꯦ ꯑꯩꯈꯣꯏꯗꯤ ꯏꯕꯨꯡꯗꯣ
ꯑꯣ ꯍꯦꯄꯤ ꯐꯦꯃꯤꯂꯤꯔꯣ
ꯍꯣꯏ ꯍꯦꯄꯤ ꯐꯦꯃꯥꯂꯤꯅꯦ ꯅꯪꯗꯤ ꯀꯔꯤ ꯇꯧꯗꯣꯏꯅꯣ
ꯍꯥꯏꯗꯤ ꯍꯧꯖꯤꯛꯇꯣ ꯄ ꯋꯥꯔꯦ ꯍꯥꯏꯅ ꯄꯣꯊꯥꯔꯒ ꯂꯩꯔꯤꯅꯦ
ꯑꯣ ꯑꯗꯨ ꯉꯥꯁꯤ ꯀꯔꯤ ꯀꯔꯤ ꯀꯔꯤ ꯊꯕꯛ ꯇꯧꯕ꯭ꯔꯥ
ꯑꯩ ꯉꯁꯤꯁꯦ ꯊꯕꯛ ꯆꯠꯂꯦ ꯑꯗꯨꯒ ꯊꯕꯛ ꯑꯩꯈꯣꯏꯒꯤ ꯂꯧ ꯂꯩꯌꯦ ꯑꯗꯣ ꯂꯧ ꯂꯧ ꯆꯠꯄ ꯂꯧ ꯈꯣꯏꯕ ꯆꯠꯄ ꯎꯅꯥ ꯋꯥꯅꯥ ꯀꯩꯀꯥ ꯂꯧꯊꯣꯛꯄ ꯑꯗꯨ ꯂꯧ ꯈꯣꯏꯕ ꯆꯠꯄ ꯂꯣꯏꯔꯒ ꯍꯜꯂꯛꯑꯦ ꯑꯗꯨꯒ ꯆꯥꯛ ꯆꯥꯔꯦ ꯏꯔꯨ ꯊꯣꯛꯑꯦ ꯑꯗꯨ ꯂꯣꯏꯔꯒ ꯑꯩꯁꯦ ꯉꯍꯥꯛ ꯄꯣꯊꯥꯕ ꯃꯇꯝ ꯅꯪꯕꯨ ꯋꯥꯔꯤ ꯁꯥꯟꯅꯒꯦ ꯍꯥꯏꯅ ꯈꯟꯕ ꯑꯗꯨꯒꯤ ꯅꯪꯕꯨ ꯀꯣꯜ ꯇꯧꯕꯤꯕ ꯋꯥꯔꯤ ꯁꯥꯟꯅꯕ
ꯑꯣ ꯑꯗꯨꯗꯤ ꯑ ꯕꯥꯇ ꯆꯥꯄꯔꯅꯨꯡꯉ ꯑ ꯅꯨꯡꯉꯥꯏꯕ꯭ꯔꯥ ꯅꯨꯡꯉꯥꯏꯕ꯭ꯔꯣ ꯑꯗꯨꯒ ꯋꯥꯕ꯭ꯔꯣ
ꯍꯣꯏ ꯅꯨꯡꯉꯥꯏꯌꯦ ꯊꯕꯛ ꯆꯠꯄꯗꯣ ꯑꯗꯨ ꯌꯥꯝꯅ ꯃꯥꯏꯟꯁꯨ ꯐ꯭ꯔꯦꯁ ꯑꯣꯏꯔꯦ ꯋꯥꯈꯜꯁꯨ ꯌꯥꯝꯅ ꯅꯨꯡꯉꯥꯏꯌꯦ
ꯑꯗꯨ ꯎ ꯋꯥꯕ꯭ꯔꯣ
ꯑꯣ ꯋꯥꯕꯗꯤ ꯋꯥꯏ ꯈꯔꯗꯤ ꯑꯗꯨꯕꯨ ꯀꯩꯁꯨ ꯈꯟꯗꯦꯗ ꯋꯥꯔꯁꯨ
ꯑ ꯑꯗꯨ ꯅꯪ ꯀꯔꯤ ꯊꯕꯛ ꯇꯧꯕ꯭ꯔꯥ
ꯄꯥ ꯂꯧꯗ ꯊꯕꯛ ꯁꯨꯕ
ꯑꯣ ꯑꯣ
ꯎꯝ ꯅꯪꯗꯤ ꯂꯧ ꯂꯧ ꯆꯠꯇꯦ ꯂꯧꯗ ꯊꯕꯛ ꯁꯨꯕ ꯆꯠꯇꯦ
ꯍ ꯑ ꯆꯠꯇꯦ ꯑꯩꯗꯤ ꯂꯧꯗ ꯊꯕꯛꯇꯤ ꯇꯧꯗꯦ
ꯑꯥ
ꯀ꯭ꯂꯥꯁꯗꯥ ꯆꯠꯂꯦ
ꯀ꯭ꯂꯥꯁ ꯆꯠꯂꯦ ꯑꯗꯨꯒ ꯀ꯭ꯂꯥꯁ ꯌꯥꯎꯕ ꯅꯪꯗꯤꯀꯣ
ꯍꯣꯏ ꯀ ꯑ ꯆ ꯆꯂꯒ ꯎ
ꯌꯥꯝ ꯐꯩꯌꯦꯒꯣ ꯑꯗꯨꯗꯤꯅ ꯅꯣꯏꯗꯤ ꯂꯥꯏꯔꯤꯛ ꯐꯝꯕꯅꯤꯅ ꯅꯨꯡꯉꯥꯏꯔꯝꯒꯅꯤ ꯀ꯭ꯂꯥꯁꯔꯨꯝꯗ ꯐꯝꯃꯒ ꯑꯣꯖꯥꯅ ꯉꯥꯡꯕ ꯇꯥꯕ ꯈꯣꯠꯄ ꯇꯧꯕꯗꯣ
ꯍꯣꯏ ꯃꯥꯅꯦ ꯅꯪ ꯂꯥꯏꯔꯤꯛ ꯇꯝꯕꯥ ꯂꯣꯏꯔꯕ꯭ꯔꯣ
ꯍꯣꯏ ꯑꯩꯗꯤ ꯂꯥꯏꯔꯤꯛ ꯇꯝꯕ ꯂꯣꯏꯈ꯭ꯔꯦꯗ ꯑꯩꯗꯤ ꯌꯨꯝꯒꯤ ꯃꯇꯦꯡ ꯄꯥꯡꯉꯒꯦ ꯍꯥꯏꯅ ꯌꯨꯝꯒꯤ ꯃꯇꯦꯡ ꯄꯥꯡꯉꯒ ꯂꯩꯌꯦ ꯍꯧꯖꯤꯛꯇꯤ ꯑꯩꯗꯤ ꯍꯥꯏ ꯗꯦ ꯑꯗꯣ ꯃꯇꯝ ꯐ꯭ꯔꯤ ꯃꯇꯝ ꯑꯔꯦꯝꯕꯗꯣ ꯑꯗꯨꯏꯀꯥꯟꯗ ꯑꯩꯗꯤ ꯇꯦꯂꯔꯒꯨꯝꯕ ꯇꯧꯕꯤꯌꯦ ꯑꯗꯨꯒ ꯑꯩꯈꯣꯏꯒꯤ ꯐꯤꯔꯣꯟ ꯒꯨꯝꯕ ꯕ꯭ꯂꯥꯎꯁꯀꯨꯝꯕ ꯇꯣꯞꯁꯀꯨꯝꯕ ꯇꯨꯏꯌꯦ
ꯑꯣ ꯑꯣ ꯑꯗꯨ ꯅ ꯎ ꯅꯪꯒꯤ ꯏꯆꯥ ꯑ ꯅꯪꯒꯤ ꯑꯣ ꯑꯉꯥꯡ ꯃꯆꯥ ꯂꯩꯥꯛꯕ꯭ꯔꯥ
ꯍꯣꯏ ꯂꯩꯌꯦ ꯑꯩꯒꯤ ꯑꯉꯥꯡ ꯑꯅꯤ ꯂꯩꯌꯦ
ꯑꯣ ꯑꯗꯨ ꯅꯪ ꯐꯤꯒꯨꯝꯕ ꯑꯣ ꯕ꯭ꯂꯥꯎꯁꯀꯨꯝꯕ ꯑ ꯇꯧꯕ ꯀꯌꯥ ꯀꯌꯥꯅ ꯇꯧꯕ꯭ꯔꯥ ꯅꯪ
ꯑꯣ ꯐꯥꯏꯚ ꯍꯟꯗ꯭ꯔꯦꯗꯇꯒꯤ ꯍꯧꯋꯦ
ꯑꯦ ꯑꯗꯣ ꯑꯉ ꯍꯣꯏ ꯑꯩꯁꯨ ꯄꯥꯝꯃꯦ
ꯑꯗꯨꯗꯤ ꯅꯪꯁꯨ ꯄꯥꯝꯃꯗꯤ ꯑꯃꯗꯤ ꯇꯨꯔꯣꯗꯅ
ꯑꯣ ꯍꯣꯏ ꯍꯣꯏ ꯑꯗꯨ ꯅꯪꯅ ꯑꯣ ꯑꯩꯅ ꯃꯆꯨ ꯑꯩꯒꯤ ꯃꯆꯨ ꯍꯥꯏꯕꯤꯒꯦ ꯑꯩꯅ ꯄꯥꯝꯕ ꯃꯆꯨꯗꯤ ꯃꯆꯨꯗꯤ ꯍꯥꯏꯕꯤꯒꯦ
ꯍꯣꯏ ꯍꯣꯏ ꯍꯥꯏꯕꯤꯌꯨ ꯍꯣꯏ ꯍꯣꯏ ꯅꯪ ꯀꯔꯤ ꯆꯨ ꯄꯥꯎꯒꯦ
ꯑꯗꯨꯦ ꯎ ꯑ ꯒ꯭ꯔꯤꯟ ꯀꯥꯔꯒꯤ ꯃꯆꯨ ꯄꯥꯝꯃꯦ
ꯒ꯭ꯔꯤꯟ ꯗꯥꯛꯀꯤ ꯃꯆꯨꯗꯣ
ꯍꯣꯏ
ꯑꯗꯨ ꯐꯖꯕ꯭ꯔꯥ
ꯍꯣꯏ ꯐꯖꯩꯌꯦ ꯑꯂ ꯐ ꯋꯤꯟꯗꯔꯗꯤ ꯐꯖꯩꯌꯦꯦꯅꯦ
ꯑꯣ ꯑꯗꯨꯗꯤ ꯑꯗꯨ ꯄꯥꯝꯃꯦ ꯑꯩꯁꯨ ꯐꯖꯩꯗꯤ ꯈꯟꯕꯅꯦ ꯑꯗꯨꯗꯣ ꯑꯗꯨ ꯄꯥꯝꯃꯗꯤ ꯑꯗꯨ ꯇꯨꯕꯤ
ꯑꯣ ꯑꯩꯗꯤ ꯇꯧꯕꯤꯌꯣ ꯀꯣ ꯍꯣꯏ ꯑꯩꯒꯤ ꯇꯧꯕꯤꯌꯣ ꯀꯣ
ꯎꯝ ꯅꯪ ꯑꯗꯨꯗꯣ ꯂꯤꯠꯂꯒ ꯀꯂꯥꯏꯗ ꯁꯀꯤꯦ ꯍꯥꯏꯅꯣ
ꯑ ꯎ ꯐꯦꯁꯇꯤꯚꯦꯜꯒꯨꯝꯕ ꯀꯔꯤ ꯑ ꯃꯄꯜꯗ ꯆꯠꯄ
ꯃꯇꯝꯗ ꯅꯪ ꯁꯦꯠꯀꯦ ꯍꯥꯏꯔꯣ ꯑꯣ ꯍꯣꯏ ꯍꯣꯏ ꯑꯗꯨꯗꯤ ꯑꯩ ꯅꯪꯒꯤ ꯇꯨꯕꯤꯒꯦ
ꯑꯗꯨꯒ ꯑꯩꯅ ꯗ ꯎꯝꯂꯦ ꯆꯜꯂꯦꯗꯤꯀꯣ
ꯎꯝ
ꯁꯤꯅꯥ ꯅ ꯇꯣꯕꯤ ꯇꯣ ꯕꯗ ꯑꯩꯥꯏ ꯅꯁꯤꯦ ꯇ ꯆꯥ ꯆꯔꯦ
ꯍꯣꯏ ꯍꯣꯏ ꯆꯠꯂꯣ ꯆꯠꯂꯣ ꯑꯩꯅ ꯁꯦ ꯑꯩꯅ ꯇꯨꯕꯤꯕꯗꯣ ꯅꯪ ꯁꯦꯠꯂꯒ ꯆꯠꯂꯣ ꯑꯩ ꯐꯖꯅ ꯇꯨꯕꯤꯒꯦ ꯀꯣ ꯅꯪ ꯗꯤꯋꯥꯂꯤꯒꯨꯝꯕꯗꯗꯤ ꯀꯔꯤ ꯅꯪ ꯗꯤꯋꯥꯂꯤꯅꯦ ꯅꯪ ꯍꯟꯗꯛꯀꯤ ꯀꯥꯡꯒꯨꯝꯕꯗꯤ ꯆꯠꯀꯗ꯭ꯔꯣ ꯑꯩꯈꯣꯏꯒꯤ ꯀꯥꯡꯒꯨꯝꯕ ꯆꯤꯡꯕꯗꯣ ꯕꯥꯃꯣꯟꯒꯤ
ꯑꯩꯈꯣꯏꯗꯤꯀꯣ ꯑꯣ ꯍꯧꯖꯤꯛꯀꯥꯟꯗꯤ ꯀ꯭ꯂꯥꯁ ꯌꯥꯥꯠꯂꯛꯑꯦ ꯑꯗꯨ ꯊꯕꯛꯁꯨꯨ ꯆꯤꯜꯂꯤ ꯑꯗꯨꯒ ꯑꯩꯈꯣꯏꯁꯤꯗꯤ ꯃꯇꯝꯗ ꯂꯩꯇ ꯃꯇꯝ ꯂꯩꯇꯦ ꯑꯗꯨꯕꯨ ꯆꯠꯇꯦ ꯅꯟ ꯆꯥꯄ꯭ꯔꯣ
ꯑꯩꯔꯣ ꯑꯩꯗꯤ ꯎꯝ ꯑꯩꯗꯤꯠ ꯆꯠꯀꯦꯅꯗꯤ ꯈꯜꯂꯦ ꯑꯗꯣ ꯆꯠꯄꯗꯤ ꯆꯠꯇ꯭ꯔꯦ ꯑꯩꯈꯣꯏꯗꯤ ꯀꯥꯡꯗꯤ ꯑꯩ ꯍꯧꯖꯤꯛ ꯅꯠꯇꯦ ꯗꯦꯠ ꯁꯤꯛꯁꯇꯤꯟꯗꯅꯦ
ꯑ ꯑꯥ
ꯑꯗꯣ ꯀꯥꯡ ꯂꯩꯌꯦ ꯑꯗꯨꯒ ꯀꯥꯡ ꯆꯤꯡꯕ ꯆꯠꯇꯣꯏꯅꯦ ꯑꯗꯨ ꯃꯤ ꯃꯌꯥꯝ ꯂꯥꯛꯇꯣꯏꯅꯦ ꯑꯗꯨꯒ ꯀꯥꯡꯒꯤ ꯍꯩꯔꯨꯛꯀꯨꯝꯕ ꯆꯥꯗꯣꯏꯅꯦ ꯑꯗꯨꯒ ꯈꯦ ꯀꯩꯅꯣꯗꯣ ꯈꯦꯔꯆꯤ ꯍꯥꯏꯕꯗꯣ ꯈꯪꯕ꯭ꯔꯣ ꯑꯗꯨ ꯈ꯭ꯔꯤꯁꯤꯒꯨꯝꯕ ꯇꯧꯗꯣꯏꯅꯦ ꯑꯗꯨ ꯀꯩꯅꯣꯗ ꯂꯥꯏ ꯕꯥꯃꯣꯟꯒꯤ ꯂꯥꯏ ꯃꯔꯛꯀꯤꯗꯀꯣ ꯑꯗꯨꯒꯤ ꯃꯅꯨꯡꯗ ꯇꯧꯔꯅꯤ ꯑꯗꯣ ꯑꯩꯈꯣꯏꯅ ꯅꯨꯡꯗꯥꯡꯗ ꯆꯠꯀꯅꯤꯌꯦ ꯑꯗꯨꯒ ꯈꯦꯆꯤ ꯆꯥꯗꯣꯏꯕ ꯅꯪ ꯅꯪꯁꯨ ꯆꯠꯅꯤꯡꯗ꯭ꯔꯣ
ꯍꯣꯏ ꯆꯅꯤꯅꯤ ꯑꯁꯦꯡꯕꯗꯤꯀꯣ ꯑꯩꯗꯤ ꯎꯝ ꯑꯩꯗꯤ ꯗꯤꯋꯥꯂꯤ ꯈꯣꯏꯗꯤꯦꯀꯣ ꯗꯤꯋꯥꯂꯤꯒꯨꯝꯕ ꯀꯔꯤ ꯀꯔꯤ ꯎꯝ ꯀꯔꯤ ꯀꯔꯤ ꯋꯥꯂꯤ ꯒꯨꯝꯕ ꯍꯣꯂꯤꯒꯨꯝꯕ ꯑꯩꯈꯣꯏꯗꯤ ꯁꯦꯂꯦꯕ꯭ꯔꯦꯠ ꯇꯧꯗꯦ ꯑꯩꯈꯣꯏꯗꯤ ꯈ꯭ꯔꯤꯁꯇꯟꯅꯅꯤ ꯑꯗꯨꯕꯨ ꯑꯗꯨꯕꯨ ꯑꯩꯈꯣꯏꯗꯤ ꯑ ꯍꯣꯂꯤꯛꯒꯨꯝꯕ ꯗꯤꯋꯥꯣꯂꯤꯒꯨꯝꯕꯗꯤ ꯁꯦꯕ꯭ꯔꯦꯠ ꯇꯣꯗꯦ ꯑꯗꯨ ꯅꯠꯇ꯭ꯔ ꯑꯠꯇ꯭ꯔ ꯍꯥ
ꯑꯗꯣ ꯅꯪ ꯁꯦꯂꯦꯕ꯭ꯔꯦꯠ ꯇꯧꯗ꯭ꯔꯁꯨꯀꯣ ꯗꯤꯋꯥꯂꯤꯒꯨꯝꯕꯗꯤ ꯆꯠꯄ꯭ꯔꯥ ꯀꯣꯏꯕꯗꯤ ꯆꯠꯄ꯭ꯔꯥ
ꯍꯣꯏ ꯆꯂꯦ ꯍꯣꯏ ꯆꯠꯂꯦ
ꯑꯣ ꯑꯗꯣ ꯍꯟꯗꯛꯁꯨ ꯆꯠ
ꯏꯦꯝꯕꯥ ꯆꯦ ꯍꯣꯏ ꯑ ꯍꯣꯏ ꯆꯠꯂꯦ ꯑꯩꯒꯤ ꯏꯃꯅꯨꯕꯤ ꯑꯃ ꯂꯩꯌꯦ ꯑ ꯃꯅ ꯑꯩꯈꯣꯏꯒꯤ ꯄꯨꯌꯦꯦ
ꯑꯣ ꯑꯗꯨꯗꯤ ꯅꯨꯡꯉꯥꯏꯕ꯭ꯔꯥ
ꯍꯣꯏ ꯅꯨꯡꯉꯥꯏꯌꯦ ꯌꯥꯝꯅ ꯅꯨꯡꯉꯥꯏ ꯅꯨꯡꯉꯥꯏꯌꯦ ꯑꯗꯨꯒ ꯐꯖꯂꯌꯦꯦ ꯃꯥ ꯃꯈꯣꯏꯅ ꯗꯦꯀꯣꯔꯦꯁꯟ ꯇꯧꯕꯗꯣ ꯌꯥꯝꯅ ꯐꯖꯩꯌꯦ
ꯑꯥ ꯑꯣ ꯑꯗꯨꯗꯣ ꯗꯤꯋꯥꯂꯤꯒꯨꯝꯕ ꯃꯌꯥꯝ ꯆꯠꯄꯅꯦ ꯑꯩꯈꯣꯏꯁꯨ ꯆꯠꯅꯤꯡꯉꯦ ꯑꯩꯈꯣꯏꯁꯨ ꯆꯠꯂꯦ ꯑꯗꯨꯝ ꯃꯩꯒꯨꯝꯕ ꯊꯥꯟꯕ ꯃꯇꯝꯗ ꯑꯩꯈꯣꯏꯗꯣ ꯀꯦꯐꯦꯒꯨꯝꯕꯗ ꯆꯠꯂꯒ ꯑꯆꯥꯄꯣꯠ ꯆꯥꯕꯒꯨꯝꯕ ꯑꯗꯒꯤ ꯃꯩ ꯌꯦꯡꯕꯒꯨꯝꯕ ꯕꯖꯥꯔꯗ ꯆꯠꯂꯒ ꯑꯗꯨꯒꯨꯝꯕ ꯌꯥꯝ ꯆꯠꯂꯦ ꯑꯩꯈꯣꯏꯁꯨ
ꯑꯣ ꯍꯣꯏꯈꯣꯏꯁꯨ ꯑꯁꯔꯤꯟ ꯇꯁꯨ ꯆꯠꯂꯦ ꯑꯗꯨꯃꯥꯏꯅ ꯈꯜꯂꯦ ꯑꯗꯨꯁꯨ ꯃꯇꯝ ꯂꯩꯇꯦ ꯑꯗꯨꯒ ꯑꯩꯈꯣꯏꯗꯤ ꯆꯠꯄꯦ ꯎꯝ ꯎ ꯑꯩ ꯑꯩꯈꯣꯏꯁꯨ ꯁꯨꯃꯥꯏꯅ ꯈꯜꯂꯦ ꯑꯗꯨꯁꯨ ꯃꯇꯝꯅꯦ ꯑꯩꯈꯣꯏꯗꯤ ꯆꯥꯗ꯭ꯔꯤ
ꯎꯝ
ꯂꯩꯌꯨ
ꯅꯣꯏꯗꯤ ꯅꯤꯡꯉꯣꯜ ꯆꯥꯛꯀꯧꯕꯒꯨꯝꯕꯗꯤ ꯆꯠꯇꯦꯀꯣ
ꯍꯣꯏ ꯆꯞꯇ
ꯑꯩꯗꯤ ꯆꯠꯅꯤꯡꯑꯦ ꯑꯗꯨꯁꯨ ꯑꯗꯨꯁꯨ ꯑꯩꯈꯣꯏꯗꯤ ꯑꯗꯨ ꯑꯗꯨꯒꯨꯝꯕꯗꯤ ꯁꯦꯂꯦꯕ꯭ꯔꯦꯠ ꯇꯧ ꯅꯟꯅ ꯄꯨꯕꯤꯔ ꯅꯪꯒꯤ ꯌꯨꯝꯗ ꯍꯣꯏ ꯍꯣꯏ ꯍꯣꯏ ꯄꯨꯕꯤꯌꯨꯀꯣ ꯃꯊꯟꯕꯗꯤꯦꯛꯀꯣ
ꯍꯣꯏ ꯄꯨꯕꯤꯒꯦ ꯄꯨꯕꯤꯒꯦ ꯃꯊꯪꯗꯗꯤ ꯆꯠꯄ ꯃꯇꯝꯗ ꯑꯗꯣ ꯅꯪꯁꯨ ꯑꯩꯅ ꯑꯩꯅ ꯅꯪꯕꯨ ꯀꯧꯒꯦ ꯅꯪ ꯂꯥꯛꯀꯦꯔꯣ
ꯍꯣꯏ ꯍꯣꯏ
ꯑꯗꯨ ꯑꯗꯨꯗ ꯂꯥꯛꯄ ꯃꯇꯝꯗꯗꯤꯀꯣ ꯍꯣꯏ ꯑꯩ ꯅꯪꯕꯨ ꯀꯣꯜ ꯇꯧꯔꯒ ꯍꯥꯏꯒꯦ ꯑꯗꯣ ꯅꯪꯗꯣ ꯂꯥꯛꯑꯣ ꯑꯗꯨ ꯆꯥꯛꯀꯧꯕ ꯅꯨꯃꯤꯠꯇꯤ ꯀꯃꯥꯏꯅ ꯇꯧꯕꯅꯤ ꯑꯩ ꯍꯥꯏ ꯍꯥꯏꯔ ꯀꯦꯀꯣ ꯅꯉꯣꯟꯗ ꯅꯪꯉꯣꯟꯗ ꯑꯩꯅ ꯕꯥꯇꯣꯟ ꯇꯧꯔꯅꯤ ꯏꯟꯚꯥꯏꯠ ꯦꯁ ꯀꯥꯔ ꯄꯤꯔꯅꯤ ꯑꯗꯨꯒ ꯅꯪꯗꯣ ꯑꯗꯨꯒꯤ ꯅꯨꯃꯤꯠꯇ ꯀꯤꯔꯅꯤꯀꯣ ꯐꯨꯜ ꯃꯦꯀꯞ ꯇꯧꯔꯅꯤ ꯐꯖꯕ ꯗ꯭ꯔꯦꯁ ꯍꯦꯂꯛꯑꯅꯤ ꯇ꯭ꯔꯦꯗꯤꯁꯅꯦꯜ ꯗ꯭ꯔꯦꯁ ꯅꯣꯏꯒꯤ ꯅꯣꯏꯒꯤ ꯗ꯭ꯔꯦꯁ ꯁꯦꯠꯂꯁꯨ ꯀꯩꯁꯨ ꯀꯥꯏꯗꯦ
ꯑꯣ ꯑꯣ ꯑꯗꯨꯃꯥꯏꯅ ꯇꯧꯕ꯭ꯔꯥ
ꯍꯣꯏ ꯑꯗꯨ ꯁꯦꯠꯂꯒ ꯂꯥꯛꯑꯣ ꯑꯗꯨꯗꯨꯒꯅꯦ ꯑꯩꯈꯣꯏꯅ ꯑꯩꯅ ꯅꯪꯒꯤꯗꯃꯛꯇ ꯆꯥꯛ ꯊꯣꯡꯕꯤꯒꯅꯤ ꯑꯗꯨꯒ ꯍꯦꯟꯖꯥꯡꯒꯨꯝꯕ ꯑꯍꯥꯎ ꯑꯍꯥꯎꯕ ꯊꯣꯡꯕꯤꯒꯅꯤ ꯉꯥ ꯊꯣꯡꯒꯅꯤ ꯌꯦꯟ ꯊꯣꯡꯒꯅꯤ ꯑꯗꯨ ꯉꯥ ꯃꯈꯜ ꯃꯈꯜ ꯟ ꯊꯣꯡꯒꯅꯤ ꯑꯇꯥꯎꯕ ꯐ꯭ꯔꯥꯏ ꯑꯗꯒꯤ ꯑꯗꯨ ꯅꯠꯇꯕ ꯉꯥꯁꯨ ꯊꯣꯡꯒꯅꯤꯕꯀꯣ
ꯑ
꯭ꯔꯦꯕꯤ ꯑꯣ ꯑꯗꯨꯝ ꯃꯌꯥꯝ ꯊꯣꯡꯒꯅꯤ ꯑꯗꯨ ꯑꯗꯨꯒ ꯅꯪꯁꯦ ꯆꯥꯛ ꯄꯤꯖꯔꯅꯤꯀꯣ
ꯑ ꯑ
ꯑꯗꯨꯒ ꯅꯪ ꯆꯥꯛ ꯄꯤꯖꯕ ꯂꯣꯏꯕ ꯃꯇꯝꯗ ꯑꯩꯅ ꯅꯪꯒꯤ ꯄꯔꯖꯦꯟ ꯑꯃꯨꯛ ꯄꯤꯒꯅꯦꯕ ꯒꯤꯐ ꯑꯃꯨꯛ ꯄꯤꯕꯗꯣ ꯅꯪꯒꯤ ꯈꯨꯗꯣꯟ ꯍꯥꯏꯕ ꯇꯥꯔꯦ ꯅꯪꯒꯤ ꯈꯨꯗꯣꯜ ꯑꯃꯨꯛ ꯄꯤꯒꯅꯤ ꯑꯗꯨꯒ ꯅꯪꯅ ꯍꯧꯖꯤꯛ ꯑꯩꯅ ꯄꯤꯕ ꯈꯨꯗꯣꯜꯗꯣ ꯑꯃꯨꯛ ꯂꯧꯔꯒ ꯅꯪꯗꯣ ꯌꯨꯝꯗ ꯑꯃꯨꯛ ꯍꯟꯈꯤꯗꯣꯏꯅꯦ ꯑꯗꯨꯗꯤ ꯅꯨꯡꯉꯥꯏꯇ꯭ꯔꯣ
ꯑꯣꯏꯣꯏꯅꯅꯨꯡꯉꯕ ꯌꯥꯝꯅ ꯅꯨꯡꯉꯥꯏꯕ ꯃꯥꯜꯂꯦ ꯑꯩꯗꯤ ꯎꯝ ꯆꯥꯅꯤꯡꯌꯦ
ꯑꯗꯨꯗꯣ ꯌꯥꯝꯅ ꯅꯨꯡꯉꯥꯏꯕꯅꯦ ꯑꯗꯨꯗꯣ ꯑꯩ ꯅꯪꯕꯨ ꯅꯣꯡꯃ ꯀꯧꯕꯤꯒꯦ ꯅꯪ ꯂꯥꯛꯑꯣꯀꯣ
ꯍꯣꯏ ꯑꯩꯗꯤ ꯌꯥꯝꯅ ꯆꯠꯅꯤꯡꯉꯦ
ꯍꯣꯏ ꯍꯣꯏ ꯅꯪ ꯅꯣꯡꯃ ꯂꯥꯛꯑꯣ ꯑꯩ ꯅꯣꯏꯕꯨ ꯀꯧꯕꯤꯒꯦ ꯑꯗꯨꯒ ꯅꯣꯏꯒꯤ ꯅꯣꯏꯅ ꯅꯣꯏ ꯃꯩꯇꯩꯒꯤ ꯐꯅꯦꯛꯇꯣ ꯄꯥꯝꯃꯦ ꯍꯥꯏꯕ ꯅꯠꯇ꯭ꯔꯣ
ꯍꯥ ꯀꯔꯤ ꯍꯥꯏꯕ꯭ꯔꯥ
ꯃꯩꯇꯩꯅ ꯋꯦꯌꯔ ꯇꯧꯕ ꯐꯅꯦꯛꯇꯣ ꯄꯥꯝꯃꯦ ꯍꯥꯏꯕ ꯅꯠꯇ꯭ꯔꯣ
ꯑꯍꯣꯏ ꯄꯥꯝꯃꯦ ꯑꯗꯨꯁꯨ ꯄꯥꯝꯃꯦ ꯍꯣꯏ
ꯑꯩ ꯅꯣꯏꯕꯨ ꯑꯃꯃꯝ ꯄ꯭ꯔꯖꯦꯟ ꯇꯧꯕꯤꯒꯦ ꯑꯩꯅ ꯀꯧꯕ ꯃꯇꯝꯗ ꯅꯪ ꯅꯣꯏ ꯂꯥꯛꯑꯣꯀꯣ ꯎꯝ ꯍꯣꯏ ꯍꯣꯏ ꯑꯗꯨ ꯂꯥꯛꯑꯣ
ꯍꯣꯏ ꯅꯪꯗꯤ ꯃꯇꯝꯗꯤ ꯂꯩꯕ꯭ꯔꯥ ꯃꯇꯝ ꯑꯩꯒꯤ ꯐꯅꯦꯛ ꯑꯩꯒꯤ ꯐꯅꯦꯛ ꯑꯗꯨꯒ ꯑꯩꯒꯤ
ꯕ꯭ꯔꯥꯎꯁꯇꯣ
ꯑꯥ ꯑꯥ ꯑꯥ ꯍꯣꯏ ꯑꯩ ꯃꯇꯝ ꯈꯔ ꯂꯩꯌꯦ ꯈꯔꯗꯤ ꯆꯤꯜꯂꯦ ꯍꯥꯏꯕ ꯍꯥꯏꯕꯗꯤ ꯃꯤ ꯃꯌꯥꯝꯒꯤ ꯑꯣꯗꯔ ꯂꯩꯕꯒꯤꯀꯣ
ꯑ ꯑ
ꯎꯝ ꯑꯗꯣ ꯑꯩ ꯑꯗꯨ ꯑꯣꯏꯔꯁꯨ ꯑꯩ ꯅꯣꯏꯒꯤ ꯂꯩꯕꯤꯒꯦ
ꯍ ꯍ ꯍꯣꯏ
ꯀꯔꯤ ꯅꯥꯄꯤ ꯍꯣꯏ ꯍꯣꯏ ꯑꯗꯨꯗꯤ ꯑꯩ ꯀꯔꯤ ꯀꯔꯤꯅꯅꯥ ꯄꯤꯒꯅꯤꯅ ꯅꯪꯉꯣꯟꯗ
ꯅꯪꯅꯗꯤ ꯑꯩꯒꯤꯔꯣ ꯅꯪꯅ ꯄꯤꯖꯅꯤꯡꯕ ꯑꯆꯥꯄꯣꯠ ꯄꯨꯔꯛꯑꯣ
ꯑꯣ ꯅꯪ ꯀꯔꯤ ꯑꯆꯥ ꯑꯆꯥꯄꯣꯠ ꯅꯪ ꯅꯅꯥꯄꯟꯕ ꯑꯆꯥꯄꯣꯠ ꯑꯩꯉꯣꯟꯗ ꯍꯥꯏꯕꯤꯌꯣ
ꯑꯠꯇ ꯑꯩꯗꯤꯦ
ꯑꯣ ꯑꯣ ꯑꯍꯧꯕ ꯑꯍꯣꯕ ꯑꯣꯏꯕ ꯀꯣ ꯑꯗꯨꯗꯤ ꯑꯩꯅ ꯑꯩꯅ ꯄꯥꯝꯕ ꯑꯩꯅ ꯄꯥꯝꯕ ꯎꯝ ꯑꯆꯥ ꯄꯣꯇꯥ ꯄꯨꯕꯤ ꯀꯀꯣ ꯑ ꯄꯃꯥꯗ ꯍꯣꯏ ꯍꯣꯏ ꯑꯗꯨꯅꯄꯥꯥꯝꯕ ꯑꯆꯥꯄꯣꯠ ꯄꯨꯕꯤꯒꯦꯀꯣ ꯌꯥꯌꯦ ꯌꯥꯏꯌꯦ ꯅꯠꯇ꯭ꯔꯥ ꯑꯣ ꯑꯗꯨꯗꯤ ꯍꯣꯏ
ꯑꯗꯨꯒ ꯑꯩꯅ ꯅꯣꯏꯕꯨ ꯀꯧꯕꯤꯔꯒꯦ ꯑꯗꯨꯒ ꯅꯣꯏꯅ ꯑꯗꯨꯃꯥꯏꯅ ꯇꯧꯔꯣ ꯇ ꯑꯣꯏꯗꯤ ꯌꯥꯝ ꯅꯨꯡꯉꯥꯏꯔꯦꯗꯅ
ꯍꯣꯏ ꯍꯣꯏ ꯃꯥꯅꯦ
ꯑꯗꯨꯃꯥꯏꯅ ꯇꯧꯖꯩꯀꯣ ꯑꯗꯣ ꯅꯪ ꯁꯣꯏꯗꯅꯗꯤ ꯂꯥꯛꯎꯀꯣ ꯑꯩꯅ ꯍꯥꯏꯔꯒ ꯅꯪ ꯁꯣꯏꯔꯒ ꯂꯥꯛꯇꯕ ꯇꯧꯒꯅꯨ
ꯑꯩ ꯁꯨꯝ ꯑꯥ ꯑꯩꯗꯤ ꯇꯧꯔꯣꯏ ꯑꯁꯦ ꯃꯅꯦ ꯑꯩꯗꯤ ꯑ ꯍꯣꯏ ꯂꯥꯛꯀꯅꯤ ꯀꯣ
ꯍꯣꯏ ꯂꯥꯛꯑꯣ ꯂꯥꯛꯑꯣ ꯅꯪꯒꯤ ꯐ꯭ꯔꯦꯟꯁꯤꯡꯒ ꯂꯥꯛꯑꯣꯀꯣ ꯅꯪ ꯍꯣꯏ ꯅꯪꯒꯤ ꯐ꯭ꯔꯦꯟꯗꯣ ꯀꯌꯥ ꯂꯥꯛꯀꯅꯤ ꯍꯥꯏꯕꯗꯣ ꯑꯩꯉꯣꯟꯗ ꯍꯥꯟꯅ ꯍꯥꯏꯔꯛꯎꯀꯣ ꯑꯩꯅ ꯅꯪꯒꯤ ꯗ꯭ꯔꯦꯁ ꯑꯦꯔꯦꯟꯖ ꯇꯧꯔꯒ ꯊꯝꯃꯝꯒꯗꯣꯏꯅꯦ
ꯍꯣꯏ ꯍꯥꯏꯕꯤꯒꯦ
ꯎꯝ ꯅꯠꯇ꯭ꯔ ꯍꯥꯟꯅ ꯃꯥꯡꯖꯧꯅꯅ ꯍꯥꯏꯒꯗꯧꯕꯅꯦ ꯑꯩꯉꯣꯟꯗ ꯂꯥꯛꯑꯝꯗꯥꯏꯗ ꯅꯠꯇ꯭ꯔꯗꯤ ꯑꯩ ꯑꯃꯨꯛ ꯈꯪꯉꯣꯏꯕ
ꯍꯣꯏ ꯍꯗꯤꯦ